ꯎꯝ ꯇꯥꯄꯣ
ꯍꯣꯏ ꯇꯥꯏꯌꯦ ꯆꯥꯛꯥꯛ ꯆꯥꯔꯕ꯭ꯔꯣ
ꯁꯔꯦ
ꯀꯔꯤ ꯌꯦꯟꯁꯥꯡ ꯆꯥꯒꯦ
ꯑꯁꯤ ꯏꯁꯀ꯭ꯋꯥꯁꯀ ꯍꯋꯥꯏ ꯁꯥꯏ
ꯑꯁ ꯑꯍꯥꯎꯕꯅꯤꯅꯦ ꯑꯗꯨ ꯑꯣꯏꯔꯗꯤ
ꯎꯝ ꯅꯗꯤ
ꯑꯩꯗꯤ ꯉꯁꯤꯗꯤ ꯆꯥꯝꯊꯣꯡ ꯑꯣꯏꯅ ꯆꯥꯛꯗ
ꯎꯝ ꯆꯝꯊꯣꯡꯁꯨ ꯑꯍꯥꯎꯏꯅꯦ ꯆꯝꯊꯣꯡ ꯆꯥꯅꯤꯒꯤꯅꯦ
ꯑ ꯍꯗꯦ ꯋꯦꯗꯔꯁꯤꯒ ꯆꯥꯟꯅꯗꯕ ꯑꯁꯤꯁꯤꯁꯤꯁꯦ ꯑꯗ ꯇꯝ ꯊꯣꯡꯗꯤ ꯍꯥꯎꯗꯦꯕ
ꯑ
ꯅꯪꯗꯤ ꯀꯔꯤ ꯇꯧꯔꯤꯅꯣ
ꯑꯁ ꯑꯩꯁꯨ ꯑꯗꯨꯝ ꯂꯩꯕꯅꯤꯗ ꯀꯔꯤꯁꯨ ꯇꯧꯗ꯭ꯔꯦ ꯊꯕꯛ ꯂꯩꯇꯕꯅꯤꯅꯀꯣ ꯅꯌꯦ
ꯑꯩꯅꯦ ꯑꯗꯨ ꯑꯣꯏꯔꯗꯤ ꯊꯕꯛ ꯂꯩꯇꯕꯁꯨ ꯑꯗꯨ ꯑꯣꯏꯔꯗꯤ ꯐꯣꯟ ꯌꯦꯡꯉꯒ ꯑꯗꯨꯝ ꯅꯝꯂꯒ ꯐꯝꯕꯨ ꯍꯤ ꯆꯄ ꯇꯧꯔꯝꯝꯕꯅꯤꯅ
ꯎꯝ ꯂꯒ ꯂꯩꯦ ꯍꯥꯏꯗꯤ ꯊꯕꯛ ꯇꯧꯕ꯭ꯔꯥ
ꯎꯝ ꯍꯧꯖꯤꯛꯇꯤ ꯑꯩꯗꯤ ꯊꯕꯛ ꯇꯧꯗꯦꯗ ꯑꯩꯁꯨ ꯑꯗꯨꯝ ꯆꯥꯛ ꯆꯥꯊꯣꯛꯂꯒ ꯐꯝꯅ ꯂꯩꯌꯦ
ꯀ ꯂꯩꯕ꯭ꯔꯥ
ꯍꯣꯏ ꯅꯈꯣꯏꯗꯤ
ꯑꯩꯈꯣꯏꯗꯤ ꯏꯊꯟꯗꯤ ꯅꯠꯇꯦ ꯑꯩꯈꯣꯏ ꯏꯅꯥꯎꯅꯨꯄꯥꯒ ꯑꯩ
ꯑ ꯑꯗꯨ ꯀꯔꯤ ꯀꯔꯤ ꯊꯕꯛ ꯉꯁꯤꯗꯤ ꯑꯗꯨꯝ ꯌꯨꯝꯗ ꯂꯩꯔꯅꯤꯗ ꯑꯁ ꯉꯔꯥꯡꯐꯥꯎ ꯌꯦꯡꯂꯡꯨꯕꯒꯤꯀꯣ ꯊꯕ ꯊꯕꯁꯨ ꯁꯨꯅꯤꯗ꯭ꯔ ꯦ ꯏꯁꯥꯗꯣ ꯋꯥꯏꯑꯦꯕ ꯁꯦ ꯑꯩꯅ ꯇꯨꯝꯕꯅꯤꯅꯀꯣ
ꯎ ꯅꯪꯅ ꯍꯥꯏꯗ꯭ꯔꯁꯨ ꯑꯩ ꯈꯪꯉꯤꯅꯦ ꯅꯪꯅ ꯁꯞꯄꯣꯔꯠ ꯇꯧꯕ ꯀꯟꯇ꯭ꯔꯤꯗ
ꯑꯦ ꯑꯩ ꯑꯁ ꯀꯥꯞꯄꯃꯗꯤ ꯇꯧꯗꯦꯗ ꯑꯣꯏꯔꯁꯨ ꯁ ꯋꯥꯈꯟꯗꯤ ꯅꯨꯡꯉꯥꯏꯇꯦꯕꯀꯣ ꯑꯗ ꯉꯝꯍꯟꯅꯤꯡꯕꯅꯤꯅꯦ ꯎꯄꯥꯏ ꯂꯩꯇꯦ
ꯎ ꯑꯩꯗꯤ ꯁꯞꯄꯣꯔꯠ ꯑꯩꯗꯤ ꯁꯞꯄꯣꯔꯠ ꯇꯧꯗꯕꯅꯤꯅ ꯑꯩꯗꯤ ꯎꯄꯥꯏ ꯑꯩꯗꯤ ꯀꯔꯤꯁꯨ ꯇꯧꯗ꯭ꯔꯦ
ꯑ ꯐꯥꯏꯅꯦ ꯑꯗꯨꯁꯨꯣ
ꯎꯝ ꯍꯥꯏꯗꯤ ꯑꯇꯣꯞꯄ ꯀꯊꯩꯗ ꯁꯞꯄꯣꯔꯠ ꯇꯔꯛ
ꯑꯗꯨ ꯑꯣꯏꯔꯗꯤ ꯉꯝ ꯉꯝꯕꯗꯣ ꯑꯩꯒꯤ ꯑꯩꯅ ꯁꯞꯄꯣꯔꯠ ꯇꯧꯕꯅꯤ ꯍꯥꯏꯅ ꯂꯣꯏꯔꯦ
ꯑꯗꯨꯁꯨ ꯀꯩꯅꯣꯒꯤ ꯑꯩꯈꯣꯏ ꯊꯃꯣꯏꯗꯒꯤ ꯄꯥꯝꯕ ꯂꯩꯌꯦꯗꯅ
ꯑꯗꯨ ꯍꯣꯏ ꯑꯗꯨꯗꯤ ꯑꯃ ꯐꯥꯎ ꯌꯥꯎꯗ꯭ꯔꯕ꯭ꯔꯥ ꯍꯧꯖꯤꯛꯇꯤ
ꯎꯝ ꯀ ꯀꯦ ꯑꯝꯕ ꯌꯥꯝ ꯑꯄꯥꯝꯕ ꯑꯃ ꯆꯠꯈ꯭ꯔꯦ ꯅꯤꯗꯔꯂꯦꯟ ꯅꯤꯗꯔꯂꯦꯟꯗ
ꯑ ꯑꯥ ꯑꯥ
ꯠꯈ꯭ꯔꯦ ꯑꯗꯨꯒ ꯍꯧꯖꯤꯛ ꯑꯗꯨꯁꯨ ꯌꯥꯝ ꯄꯥꯝꯃꯦ ꯑꯗꯨꯒ ꯅꯣꯔꯋꯦꯀꯣ
ꯎꯝ
ꯅꯣꯔꯕꯦꯗꯤ ꯍꯧꯖꯤꯛ ꯂꯩꯔꯤꯌꯦ ꯑꯃꯨꯛꯀꯥ ꯁꯇꯗꯦꯗꯤ ꯏꯪꯂꯦꯟꯒ ꯁꯅꯥꯔꯥꯅꯤ
ꯑꯩꯗꯤ ꯍꯅꯒꯗꯤ ꯥꯎꯒꯦꯅꯤꯗꯔꯦ ꯁꯨꯛꯌꯦ ꯌꯦꯡꯅꯤꯡꯗꯔꯦ
ꯑꯩꯗꯤ ꯋꯥꯠꯂꯤꯌꯦ ꯑꯩ ꯑꯩ ꯌꯦꯡꯅꯤꯡꯉꯥꯏꯗꯤ
ꯑꯦ ꯐꯥꯏꯅꯦ ꯐꯥꯏꯅꯦ
ꯎꯝ ꯑꯗꯨꯝ ꯐꯥꯏꯅꯦꯜꯗꯤ ꯑꯗꯨꯝ ꯌꯦꯡꯉꯅꯤꯅ ꯁꯦꯃꯤ ꯐꯥꯏꯅꯦꯜ ꯀꯨꯇꯥꯔ
ꯑꯁꯤꯦꯡꯕ ꯋꯥꯂꯤꯌꯦꯀꯣ
ꯗꯤ ꯐꯖꯕ ꯍꯧꯔꯅꯤ ꯀ꯭ꯋꯥꯇꯔ ꯐꯥꯏꯅꯦꯜ
ꯎꯝ ꯑꯁ ꯉ ꯉꯔꯥꯡꯒꯤ ꯃꯦꯁꯇꯨꯁꯨ ꯐꯖꯅꯗꯤ ꯁꯥꯟꯅꯕꯅꯦꯕ ꯌꯦꯡꯕ ꯌꯥꯝ ꯅꯨꯡꯉꯥꯏꯕꯅꯦ ꯉꯔꯥꯡꯗꯣ ꯌꯦꯡꯉꯣ ꯑꯦꯛꯁꯇ꯭ꯔꯥ ꯃꯇꯝꯒꯤ ꯆꯪꯈꯤꯕꯅꯤꯅꯦ ꯒꯣꯜꯗꯣ
ꯎꯝ
ꯑꯁ ꯅꯨꯡꯁꯤꯕꯅꯦꯗ ꯄꯥꯝꯕꯅꯤꯅꯀꯣ
ꯎꯝ
ꯑꯩꯈꯣꯏꯅꯁꯨ ꯀꯔꯤ ꯇꯧꯕ꯭ꯔꯣ ꯌꯥꯝ ꯋꯥꯕ꯭ꯔꯣ ꯎꯝ ꯎꯝ ꯎꯝ ꯎꯝ ꯇꯧꯔ ꯂꯩ ꯀꯅ
ꯄ꯭ꯂꯦ
ꯑꯦ ꯊꯕꯛ ꯁꯨꯗ꯭ꯔꯁꯨ ꯋꯥꯕ꯭ꯔꯣ
ꯎ ꯊꯕꯞ ꯇꯧꯗ꯭ꯔꯁꯨ ꯃꯥꯔꯦ
ꯎꯝ ꯅꯗꯁꯨ ꯐꯥꯏꯅꯦ ꯑꯗꯨ ꯑꯣꯏꯔꯗꯤ ꯊꯕꯛ ꯇꯧꯔꯗꯤ ꯋꯥꯔꯔꯣꯏ ꯅꯠꯇ꯭ꯔꯣ
ꯑꯥ
ꯊꯕꯛ ꯇꯧꯅꯤꯉꯥꯏ ꯍꯣꯠꯅꯔꯨꯅꯦ ꯑꯗꯨ ꯑꯣꯏꯔꯗꯤ
ꯊꯕꯛꯁꯨ ꯂꯩꯇꯕꯀꯣ ꯊꯕꯛꯁꯨ ꯂꯩꯇꯕ
ꯅꯪꯅ ꯇꯟꯕꯒꯤꯅꯤꯗ ꯊꯕꯛ ꯂꯩꯇ ꯂꯩ ꯌꯥꯝ ꯂꯩꯕꯅꯤꯗ
ꯅꯣꯏꯅ ꯊꯕꯛ ꯇꯧꯕꯤꯌꯨ ꯅꯪ ꯅꯨꯄꯥꯗꯒꯤꯩ ꯀꯔꯤ ꯊꯕꯛ ꯇꯧꯕ꯭ꯔꯣ
ꯃꯥꯅꯦ ꯁꯕꯥꯥꯏ ꯑꯣꯏꯌꯦꯦ
ꯑꯁ ꯑꯗꯨꯗꯤ ꯌꯥꯝ ꯐꯩꯅꯦ ꯑꯗꯨꯗꯤ
ꯑꯁ ꯈꯪꯗꯦꯗ ꯁꯤꯐꯥꯏꯗꯨꯕꯨ ꯌꯥꯝ ꯐꯥꯕ꯭ꯔꯥꯅꯦ ꯗ꯭ꯌꯨꯇꯤ ꯆꯠꯃꯟꯗꯅ
ꯑ ꯃꯅꯤ ꯄꯨꯗ ꯇꯥꯕ꯭ꯔꯥ ꯀꯩꯅꯣꯒꯤꯁꯤ ꯑꯩꯈꯣꯏ ꯇꯝꯄꯥꯛꯄ ꯑꯣ ꯑꯗꯨꯗꯤ ꯌꯥꯝ ꯐꯅꯦ ꯑꯩꯕꯨꯁꯨ ꯁꯤꯐꯥꯏ ꯇꯧꯅꯤꯡꯉꯥꯏ ꯍꯥꯏꯕꯤꯌꯨ ꯍꯥꯏ
ꯑꯖꯤ ꯆꯃꯤꯒꯥ ꯃꯊꯪ ꯂꯧꯕ ꯀꯥꯟꯗ ꯑꯣꯏꯔꯁꯦ ꯋꯥꯡꯗꯤ ꯋꯥꯡꯕ꯭ꯔꯣ
ꯎꯝ ꯌꯥꯝ ꯋꯥꯡꯕꯗꯤ ꯅꯠꯇꯦ
ꯁꯤꯐꯥꯏꯁꯤꯡꯗꯤ ꯋꯥꯡꯕ ꯑꯗꯨꯒ ꯀꯔꯤ ꯆꯦꯟꯕ ꯉꯝꯕ ꯂꯩꯗꯅ
ꯆꯦꯟꯕꯗꯤꯀꯣ
ꯑꯥ
ꯄꯥꯛꯆꯦꯟꯗ ꯆꯦꯟꯕ ꯆꯦꯟꯕꯗꯤ ꯌꯥꯝ ꯊꯨꯕꯅꯤ ꯆꯠ ꯆꯗ ꯎꯂꯔꯣꯏꯕ
ꯑ ꯁꯤ ꯌꯥꯥꯏꯅꯤ
ꯎꯝ
ꯑꯗꯨ ꯑꯣꯏꯔꯗꯤ ꯃꯊꯪ ꯈꯟꯕ ꯀꯥꯟꯗꯗꯤ ꯁꯣꯏꯔꯔꯣꯏ ꯆꯦꯟꯕ ꯍꯥꯏꯩꯔꯗꯤ
ꯎꯝ ꯔꯤꯐ꯭ꯔꯤ ꯈꯣꯡꯗ꯭ꯔꯤꯉꯩꯗ ꯃꯐꯝ ꯌꯧꯋꯦ ꯍꯥꯏꯕꯗꯨꯅꯤ
ꯍꯥꯥ
ꯔꯤꯐ꯭ꯔꯤ ꯈꯣꯡꯕ ꯂꯣꯏꯗꯕ ꯃꯇꯝꯗꯀꯣ
ꯌꯧꯋꯥ
ꯄ꯭ꯔꯤꯠ ꯇꯧꯕ ꯃꯇꯝꯗ ꯂꯣꯏꯗ꯭ꯔꯤꯉꯩꯗ ꯃꯐꯝ ꯌꯥꯎꯋꯦꯕꯔꯤꯠ
ꯌꯥꯏꯅꯦ ꯌꯥꯏꯅꯦ ꯑꯗꯣ ꯑꯗꯨꯒꯨꯝꯕ ꯃꯤ ꯑꯗꯨꯅ ꯑꯩꯈꯣꯏ ꯁꯤ ꯃꯅꯤꯄꯨꯔꯒꯤ ꯒꯤ ꯁꯤꯚꯥꯏ ꯑꯣꯏꯔꯗꯤ ꯌꯥꯝ ꯐꯒꯅꯤꯅꯦ ꯏꯔꯥꯡꯁꯨ ꯁꯣꯛ ꯂꯩꯥꯏ ꯂꯩ ꯔꯦ
ꯅꯍꯥꯟ ꯑꯩꯅ
ꯏꯪꯅ ꯆꯤꯛꯅ ꯂꯩꯕ ꯇꯥꯔꯦ
ꯅꯍꯥꯟ ꯑꯩꯅ ꯀꯅꯒꯤ ꯁ꯭ꯀꯨꯜ ꯀꯥꯕ ꯃꯇꯝꯗꯀꯣ
ꯑꯥ
ꯑꯩꯁꯨ ꯂꯨꯍꯣꯡꯗ꯭ꯔꯤꯉꯩꯗ ꯑꯉꯥꯡ ꯑꯣꯏꯔꯤꯉꯩꯗ ꯑꯩꯁꯨ ꯀꯩꯅꯣ ꯇꯧꯕ ꯑꯗꯨꯒꯤ ꯏꯁꯄꯣꯔꯠꯇ ꯇ꯭ꯔꯦꯅꯤꯡ ꯌꯥꯎꯔꯤꯕ
ꯎꯝ
ꯑꯗꯨꯒꯤ ꯔꯦꯐ꯭ꯔꯤꯅ ꯑꯗꯨꯗ ꯃꯥꯅ ꯈꯔ ꯁꯥꯡꯅ ꯃꯥꯅ ꯈꯣꯡꯕꯒꯣ
ꯑꯥ
ꯦ꯭ꯔꯦ ꯑꯩꯅ ꯌꯥ ꯐ꯭ꯔꯦꯕ ꯑꯗ ꯍꯧꯗꯤꯗꯒꯤ ꯂꯁꯔꯤꯗꯨ ꯑꯁ ꯅꯪꯁꯦ ꯊꯨꯃꯜꯂꯦꯍꯦ ꯑꯩꯗꯤ ꯐ꯭ꯔꯤ ꯈꯣꯡꯄ ꯂꯣꯏꯗ꯭ꯔꯦꯅ ꯈꯪꯉ
ꯎꯝ ꯎꯝ ꯃꯤꯡ ꯆꯠꯂꯤ ꯆꯠꯂꯝ꯭ꯔꯅꯤꯅ
ꯎꯝ ꯑꯩꯅ ꯆꯦꯟꯕꯗꯣ ꯁꯤꯐꯥꯏꯗ ꯆꯦꯟꯗꯕ ꯅꯨ ꯅꯨꯄꯤꯗ ꯆꯦꯟꯈ꯭ꯔꯕ ꯑꯗꯨ ꯅꯨꯄꯤ
ꯌꯥꯏ
ꯊꯨ ꯃꯥꯗꯃꯤꯒꯤ ꯅꯨꯄꯤ ꯄꯨꯔꯥꯈꯔꯦꯁꯦꯅꯤ ꯀꯣ
ꯑꯗ ꯅꯈꯣꯏ ꯑꯉꯥꯡꯗꯤ ꯀꯌꯥ ꯂꯩꯈ꯭ꯔꯦ
ꯑꯩ ꯑꯉꯥꯡ ꯑꯍꯨꯝ ꯁꯨꯔꯦ
ꯑꯣ
ꯅꯨꯄꯤ ꯑꯅꯤ ꯄꯥꯈꯪ ꯑꯃ
ꯑꯣ ꯐꯥꯏꯅꯦ
ꯎꯝ ꯄꯥꯈꯪꯁꯨ ꯈꯪꯗ꯭ꯔꯦ ꯄꯥꯈꯪꯁꯨ ꯈꯪꯗ꯭ꯔꯦ ꯃꯄꯥ ꯃꯥꯜꯂꯒ ꯑꯃꯨꯛꯀ ꯅꯨꯄꯤ ꯄꯨꯔꯛꯀꯦꯔꯥꯠ ꯇ ꯍꯗꯣ ꯊꯨ ꯃꯟꯃꯦꯦ ꯀ ꯀ
ꯑꯣ ꯑꯗꯨꯁꯨ ꯌꯥꯏ ꯅ ꯍꯟꯗꯀꯥꯟꯅꯤ ꯃꯇꯝꯁꯨ ꯀꯌꯥ ꯅꯨꯡꯉꯥꯏꯇꯕꯅꯤꯅ ꯉꯟꯅ ꯉꯟꯅ ꯅꯨꯄꯤ ꯊꯤꯕ ꯉꯟꯅ ꯉꯟꯅ ꯃꯁꯨ ꯎꯕ ꯋꯥ
ꯅꯨꯄꯥꯕꯨꯗꯤ ꯃꯥꯟꯕ ꯌꯥꯗ꯭ꯔꯦ ꯎꯝ ꯍꯟꯗꯛꯀꯤꯗꯤ
ꯍꯍꯍ ꯃꯄꯥ ꯂꯧꯗ꯭ꯔꯗꯤ ꯀꯅꯥ ꯂꯧꯒꯗꯧꯅꯣ ꯎ
ꯃꯄꯥ ꯃꯄꯥ ꯃꯜꯂꯗꯤ ꯃꯄꯥ ꯃꯆꯥ ꯂꯧ ꯁꯨꯔ ꯄꯨꯟꯅꯁꯨ ꯁꯨꯒꯨꯅꯤꯕ
ꯑꯉꯥꯡꯁꯤꯡꯗꯨꯗꯤ ꯀꯌꯥꯃꯨꯛ ꯆꯥꯎꯔꯒꯦ ꯍꯥꯏꯕꯗꯤ ꯀ꯭ꯂꯥꯁ ꯀꯌꯥꯒꯨꯝꯕ ꯀꯥꯈ꯭ꯔꯕ꯭ꯔꯣ
ꯅꯨꯄꯤ ꯅꯨꯄꯤ ꯑꯍꯟꯅ ꯀ꯭ꯂꯥꯁꯇꯔ ꯀꯥꯏ
ꯑꯣ
ꯅꯨꯄꯤ ꯑꯃꯅ ꯃꯤꯌꯥꯏ ꯅꯨꯄꯤꯅ ꯌꯨ ꯀꯦ ꯖꯤ ꯀꯣ
ꯑꯣꯝ ꯑꯃꯗꯤ ꯀꯥꯗ꯭ꯔꯤꯀꯣ ꯑꯗꯨ ꯑꯣꯏꯗꯤ
ꯄꯥꯈꯪꯗꯤ ꯄꯥꯈꯪꯗꯤ ꯃꯍꯧꯁꯥ ꯀ ꯃꯅꯥ ꯀꯟꯕꯅꯤꯅ
ꯑꯗꯨ ꯑꯣꯏꯔꯗꯤ ꯑꯉꯥꯡ ꯑꯣꯏꯔꯤꯌꯦꯦꯅꯦꯀꯣ
ꯎꯝ ꯎꯝ ꯅꯗꯤ ꯅꯆꯥ ꯅꯟꯗꯤ ꯅꯆꯥ ꯀꯌꯥ ꯁꯨꯔꯦ
ꯑꯩꯗꯤ ꯑꯩꯁꯨ ꯑꯅꯤ ꯅꯨꯄꯥ ꯑꯃꯒ ꯅꯨꯄꯤ ꯑꯃꯀꯣ ꯅꯨꯄꯥꯗꯤ ꯅꯨꯄꯥ ꯃꯆꯥꯗꯤ ꯌꯨꯒꯖꯤ ꯀꯥꯔꯤ ꯑꯂꯒ ꯑꯃꯁꯤꯅ ꯏꯆꯥ ꯅꯨꯨꯄꯤꯁꯤꯅ ꯀ꯭ꯂꯥꯁ ꯑꯦꯠ ꯀꯥꯕ
ꯎ ꯀ꯭ꯂꯥꯁ ꯀꯌꯥ ꯊ꯭ꯔꯤ
ꯌꯦꯠ
ꯑꯣꯏꯁ ꯑꯗꯨꯗꯤ ꯅꯕꯥꯅꯤ ꯀꯨꯏꯅ ꯂꯨꯍꯣꯡꯕ ꯃꯥꯂꯅꯦꯍ
ꯎꯝ ꯑꯩꯈꯣꯏ ꯏꯃꯥ ꯏꯆꯥ ꯂꯩꯁꯥꯕꯤ ꯑꯣꯟꯈ꯭ꯔꯦ ꯑꯅꯤꯃ ꯎ ꯎꯝ ꯍ
ꯅꯪ ꯅꯨꯄꯥ ꯁꯔꯚꯤꯁ ꯇꯧꯍꯧꯕꯒꯤ ꯈꯔ ꯅꯨꯡꯉꯥꯏꯔꯝꯒꯅꯤ ꯅꯣꯏꯗꯤ
ꯑꯦꯁ ꯈꯪꯗꯦꯗ ꯅꯨꯡꯉꯥꯏꯕꯗꯤ ꯅꯨꯡꯉꯥꯏ ꯍꯥꯏ ꯍꯥꯏꯁꯤꯔꯥ ꯅꯨꯡꯉꯥꯏꯇꯦ ꯍꯥꯏꯁꯤꯔꯥ ꯑꯃꯔꯣꯝꯗ ꯍꯥꯏꯔꯗꯤ ꯅꯨꯡꯉꯥꯏ ꯍꯥꯏꯔꯁꯦꯀꯣ ꯅꯠꯇ꯭ꯔꯥ
ꯃꯥꯔꯣꯝꯗ ꯅꯠꯇꯦ ꯂꯣꯏꯅꯃꯛ ꯅꯨꯡꯉꯥꯏꯌꯦ ꯑꯩꯈꯣꯏꯒꯤ ꯄꯨꯟꯁꯤ ꯍꯧꯖꯤꯛ ꯀꯩꯅꯣꯒꯤ ꯅꯪꯅ ꯀꯩꯅꯣꯒꯤ ꯁꯥꯔꯚꯤꯁ ꯇꯧꯗꯕ ꯅꯨꯄꯥꯗꯣ ꯂꯨꯍꯧꯅꯗꯤ ꯅꯪ ꯂꯥꯎ ꯆꯠꯀꯅꯤ ꯅꯪ ꯎꯃꯪ ꯅꯪ ꯍꯨꯃꯥꯡꯅ ꯄꯩꯁꯥ ꯇꯥꯟꯅꯒ ꯅꯆꯥꯅꯨꯄꯥꯒ ꯅꯆꯥꯅꯨꯄꯤꯒꯤ ꯁ꯭ꯀꯨꯜ ꯐꯤꯁ ꯅꯪ ꯍꯨꯃꯥꯡꯅ ꯄꯩꯁꯥ ꯄꯤꯔꯛꯀꯅꯤ ꯍ ꯌꯥꯝ ꯃꯨꯇꯅꯤꯕ ꯈꯜꯂꯗꯤ ꯁꯥꯔꯚꯤꯁ ꯆꯥꯕ ꯅꯨꯄꯥ ꯐꯍꯧꯕꯅ ꯅꯪ ꯅ ꯂꯥꯏꯕꯛ ꯌꯥꯝ ꯐꯥꯔꯛꯈ꯭ꯔꯕꯅꯤ
ꯍꯥꯥ ꯍꯥꯎꯕꯅꯅꯦꯕꯀꯣ
ꯎꯍꯨꯝ ꯑꯗꯨ ꯅꯠꯇ꯭ꯔꯗꯤ ꯅꯪ ꯌꯥꯝ ꯋꯥꯔ ꯅꯨꯡꯁꯥꯒꯤꯗ ꯅꯣꯡ ꯆꯨꯕꯗ ꯑꯗꯨꯝ ꯄꯁꯥ ꯇꯥꯜꯂꯒ ꯍꯨꯃꯥꯡꯅ ꯊꯧꯔꯒ ꯑꯁ ꯈꯪꯗ꯭ꯔꯦꯗ ꯄꯨꯟꯁꯤꯒꯤꯁꯦ ꯍꯤꯡꯅꯤꯡꯗ꯭ꯔꯦ ꯀꯥꯏꯅ ꯂꯥꯛ ꯀꯅꯤꯕ
ꯑꯦꯁ ꯌꯥꯝ ꯑꯗꯨ ꯑꯣꯏꯔꯗꯤ ꯅꯪꯗꯤ ꯌꯥꯝ ꯈꯪꯉꯝꯃꯦꯗꯅ
ꯎꯝ ꯑꯩꯈꯣꯏꯗꯤ ꯑꯩꯈꯣꯏꯗꯤ ꯑꯩꯈꯣꯏꯗꯤ ꯑꯩꯈꯣꯏ ꯍꯨꯃꯥꯡꯗ ꯄꯩꯁꯥ ꯇꯥꯅꯒ ꯀꯣ ꯏꯁꯥꯕꯨ ꯀꯩꯅꯣꯒꯤ ꯌꯥꯝ ꯀꯩꯅꯣ ꯇꯧꯔꯒ ꯋꯥꯔꯒ ꯀꯨꯟ ꯀ ꯍꯟ ꯃꯅꯤꯃ
ꯑꯗꯨꯕꯨꯗꯤ ꯑꯩꯈꯣꯏꯁꯨ ꯑꯗꯨꯝ ꯇꯣꯂꯣꯞ ꯆꯥꯔꯁꯨ ꯋꯥꯦꯗ ꯋꯥ
ꯎꯝ ꯃꯤꯒꯤ ꯊꯕꯛ ꯇꯧꯕ ꯑꯗꯨꯒ ꯃꯤꯒꯤ ꯂꯩꯕꯥꯛ ꯀꯣꯠꯄ ꯆꯠꯄ ꯃꯤꯒꯤ ꯇꯣꯏꯂꯦꯠ ꯅꯨꯡꯂꯦꯠ ꯀꯥꯏꯅꯣ ꯆꯦꯡꯊꯣꯛꯄ ꯑꯁ ꯌꯥꯝ ꯋꯥꯔꯤꯅꯦ ꯑꯩꯈꯣꯏ ꯄꯨꯟꯁꯤꯁꯦ
ꯑꯗꯣ ꯁꯤꯚꯥꯏꯁꯤꯁꯨ ꯃꯈꯥ ꯀꯔꯤ ꯍꯥꯏꯁꯤꯔꯥ ꯃꯤꯅꯥꯏꯒꯤ ꯊꯕꯛꯅꯤꯅꯦ
ꯎꯝ ꯃꯤꯅꯥꯏ ꯑꯣꯏ ꯃꯤ ꯃꯣꯏꯒꯤꯗꯤ ꯃꯤꯅꯥꯏ ꯃꯣꯏꯒꯤ ꯃꯤꯅꯥꯏꯗꯤ ꯐꯥꯔꯁ ꯀ꯭ꯂꯥꯁ ꯃꯤꯅꯥꯏꯅꯤꯅ
ꯈꯪꯈꯔꯦ ꯑꯗꯨ ꯑꯣꯏꯔꯗꯤ ꯅꯪꯒꯤꯁꯨ ꯊꯕꯛ ꯑꯃ ꯊꯤꯔꯁꯦ
ꯎꯝ ꯊꯃꯛ ꯊꯅꯣ ꯅꯪꯒꯤ ꯅꯨꯄꯥꯒꯤ ꯕꯣꯂꯤꯀꯥꯔꯗ ꯇꯧꯁꯤꯔꯥ ꯈꯪꯗ꯭ꯔꯦ
ꯑꯁ ꯈꯪꯗ꯭ꯔꯦꯅꯦ ꯀꯣ
ꯎꯝ
ꯑꯗꯨ ꯑꯣꯏꯕꯅ ꯐꯥꯒꯤ
ꯎꯝ ꯑꯗꯨ ꯑꯗꯨ ꯅꯠꯇ꯭ꯔꯗꯤ ꯅꯣꯏꯒꯤ ꯃꯤꯅꯥꯏ ꯇꯧꯅꯉꯥꯏ ꯂꯥꯛꯀꯦ ꯆꯥꯛ ꯏꯁꯥꯡ ꯊꯣꯡꯕ ꯑꯉꯥꯡꯕꯨ ꯂꯥꯏꯔꯤꯛ ꯇꯝꯕ ꯈꯣꯠ
ꯣꯖꯤꯒ ꯅꯨꯄꯥꯗꯨꯅ ꯁꯤ ꯅꯨꯄꯥꯁꯤꯅ ꯁꯤꯐꯥꯏ ꯑꯣꯏꯕ꯭ꯔꯣ ꯍꯥꯏꯔꯒꯀꯣ
ꯑ ꯑ
ꯁꯤꯚꯥꯏ ꯑꯃꯅꯥꯥꯛꯇꯅ
ꯎꯝ
ꯎꯝ
ꯅꯣꯏ ꯑꯉꯥꯡꯕꯨꯗꯤ ꯂꯥꯏꯔꯤꯛ ꯇꯝꯕ ꯌꯥꯏꯗ ꯂꯥꯏꯔꯤꯛ ꯇꯝꯕꯤꯒꯦ ꯑꯩꯅ
ꯌꯥꯏꯌ‌ꯦꯅꯦ ꯂꯥꯛꯑꯣꯅꯦ
ꯎꯝ ꯑꯍꯣꯨꯝ ꯇꯨꯋ ꯇꯕꯤ ꯑꯣꯖꯥ ꯇꯧꯕꯤꯒꯦ
ꯍꯣꯏ ꯌꯥꯏꯦ ꯑꯁꯤ ꯇꯝꯄꯥꯛꯇ ꯂꯩꯕ꯭ꯔꯥ